ꯅꯣꯏ ꯔꯕꯤꯅꯥ
ꯍꯥꯎ
ꯍꯜꯂꯣ ꯁꯤꯔꯕꯕꯅꯪ ꯍꯥ ꯁꯃꯤꯠ ꯇꯧꯔꯦ ꯆꯥꯛ ꯊꯤꯔꯕ꯭ꯔꯥꯕ
ꯊꯤꯗ꯭ꯔꯤ ꯊꯤꯗ꯭ꯔꯤ
ꯊꯤꯔꯛ ꯑꯣ ꯑꯩ ꯑꯈꯣꯏ ꯆꯥꯛꯇꯣꯛ ꯇꯥ ꯉꯥꯏꯔꯤ ꯀꯣꯟꯒ ꯐꯦꯡꯗꯦ ꯑꯈꯣꯏ ꯃꯥꯍꫭꯏ ꯆꯥꯔꯤꯕꯀꯣ ꯃꯣꯏ ꯆꯥꯔꯒ ꯂꯣꯏꯔꯒ ꯇꯞꯅ ꯀꯩꯅꯣ ꯇꯧꯔꯒꯦꯅ ꯃꯤ ꯉꯛꯇꯪ ꯄꯣꯊꯥꯒꯦꯅ ꯇꯧꯔꯤꯕ ꯑꯩꯖꯨ ꯐꯝꯅ ꯐꯝꯅ ꯅꯪ ꯋꯥꯔꯤ ꯁꯥꯟꯅ ꯁꯥꯟꯅꯅ ꯑ ꯁꯥꯏꯗ ꯌꯥꯝ ꯋꯥꯏꯗ ꯉꯁꯤ ꯅꯨꯡꯁꯥ ꯌꯥꯝ ꯁꯥꯗꯧ ꯃꯥꯜꯂꯤꯅꯦꯍꯦ꯫
ꯑꯩꯈꯣꯏ ꯗꯦꯡꯒꯤ ꯄꯩꯁꯥꯁꯦ ꯁꯠꯆꯠ ꯆꯠꯖꯠ ꯆꯪꯉꯗꯤ ꯌꯥꯝ ꯅꯨꯡꯉꯥꯏꯗꯧꯅꯦꯕꯣ꯫
ꯉꯁꯤ ꯀꯌꯥ ꯆꯪꯉꯛꯗꯣꯏꯕ?
ꯈꯪꯗꯦꯗꯥ꯫ ꯊꯥ ꯊꯥꯒꯤ ꯍꯥ
ꯇꯔꯨꯛ ꯍꯥꯏꯕꯔ ꯀꯩꯅꯣꯝ ꯍꯥꯏꯌꯦ꯫
ꯇꯔꯨꯛꯅꯤ ꯑ꯫ ꯇꯔꯨꯛ ꯍꯥꯥꯏꯗ ꯃꯣꯏ ꯈꯪꯗꯦꯕ ꯃꯔꯤꯗꯩ ꯍꯧꯅꯤ ꯑꯗꯨꯗ ꯍꯧꯅ ꯄꯨꯡꯉꯥ ꯉꯥꯡꯅꯩ ꯒꯌꯥꯟꯗ ꯇꯥꯗ꯭ꯔꯦꯕ ꯑꯗꯨ ꯄꯤꯚꯝ ꯊꯣꯛꯄꯅꯤ ꯇꯔꯨꯛꯇꯩꯩ ꯑꯗꯨꯝ ꯄꯤꯚꯝ ꯊꯣꯛꯄꯅꯦꯕ꯫
ꯑꯗꯨ ꯃꯣꯏ ꯖꯤ ꯑꯥꯔ ꯑꯦꯐꯀꯤꯗꯤ ꯑꯗꯨꯝ ꯃꯁꯥꯒꯤ ꯂꯩꯖꯔꯦ ꯖꯤ ꯑꯥꯔ ꯑꯦꯐ ꯐꯪꯉꯤꯁꯤꯡꯁꯤꯁꯤꯗꯤ
ꯃꯣꯏ ꯖꯤꯌꯥꯔ ꯑꯦꯞꯀ ꯑꯩꯈꯣꯏꯒ ꯃꯥꯟꯅꯕꯩ ꯁꯇꯥꯏꯜ ꯇꯧꯈꯠꯂꯛꯑꯦꯕ꯫ ꯃꯣꯏ ꯈꯨꯍꯥꯏꯗꯨꯗꯤ ꯑꯩ ꯑꯁꯥꯔꯦ ꯀꯥꯕ ꯑꯗꯨ ꯀꯥꯕ ꯑꯩ꯫
ꯑꯦꯝ ꯌꯨꯒꯤꯗꯤ ꯀꯌꯥꯄꯤꯒꯦ? ꯑꯣ꯫ ꯑꯦꯝ ꯌꯨ ꯅꯤꯄꯥꯥꯟ ꯅꯣꯏꯒꯤꯅ ꯇꯔꯨꯛ ꯑꯗꯨ ꯑꯦꯝ ꯌꯨꯅꯗꯤ ꯌꯦꯜꯂꯤꯅꯦ꯫
ꯐꯅ ꯍꯥꯏ ꯋꯥꯅꯤ ꯔꯕꯤꯅꯥ ꯅꯣꯏꯁꯦ ꯈꯤꯇꯪꯗꯁꯨ ꯐꯪꯉꯗꯤꯗꯅ ꯄꯩꯁꯥꯗꯣ ꯀꯩꯅꯣꯝꯇ ꯂꯩꯔꯁꯨ ꯁꯤꯖꯤꯟꯅꯕ ꯌꯥꯏꯗꯅ ꯍꯥꯏꯖꯑꯦ꯫
ꯃꯤ ꯃꯌꯨꯝ ꯆꯠꯄꯅꯤ ꯏꯆꯦ ꯑꯗꯨꯝ ꯀꯩ ꯄꯨꯔꯒ ꯀꯔꯤꯝ ꯄꯨꯗꯅ ꯆꯠꯄꯁꯦ ꯀꯥꯏꯖꯩ꯫
ꯎꯝ ꯑꯗꯨꯅꯦ ꯅꯣꯏ ꯁꯦ ꯅꯣꯏ ꯁꯦꯠ ꯁꯤꯗꯕ ꯃꯥꯗꯤ ꯉꯥꯎꯒ ꯇꯧꯔ ꯏꯕꯦꯝ ꯄꯩꯁꯥ ꯃꯌꯥꯝꯁꯦ ꯃꯥ ꯍꯟꯗꯛ ꯈꯔ ꯐꯪꯖꯕꯗꯨꯁꯨ ꯑꯥ ꯍꯧꯗꯣꯡ ꯂꯥꯏꯌꯦꯡꯕꯗ ꯂꯣꯏꯈ꯭ꯔꯕꯅꯤ ꯇꯧꯔꯤꯁꯦ꯫
ꯗꯨꯅꯦ ꯫
ꯃꯥꯏꯍꯥꯗꯣꯡꯁꯦ ꯆꯥꯡꯉꯤ ꯁꯦꯟꯅ ꯃꯌꯥꯝ ꯑꯗꯨ ꯑꯔꯣꯏꯕꯤꯅꯤ ꯃꯤ ꯑꯗꯣ ꯑꯩꯈꯣꯏ ꯃꯥꯅ ꯑꯗꯨꯒꯤꯗꯪꯛꯇ ꯄꯤꯌꯨ ꯍꯥꯏꯔꯗꯤ ꯉꯍ ꯉꯥꯛꯑꯗꯕꯗꯣ
ꯑꯗꯣ ꯑꯗꯨ ꯀ ꯇꯨꯌꯦꯐ ꯕꯤꯁꯨ ꯐꯪꯕ ꯌꯥꯏ ꯀꯥꯏꯗ ꯍꯥꯏꯅꯩꯌꯦꯕꯀꯣ꯫
ꯎꯝ꯫ ꯍꯨꯟ ꯊꯥꯗꯩ꯫
ꯇꯨꯕꯤꯗꯣ ꯐꯪꯉꯛꯑꯗꯤ ꯑꯃꯨꯛ ꯂꯤꯁꯤꯡ ꯀꯩꯅꯣ ꯇꯥꯗꯣꯏꯕ
ꯅꯤꯄꯥꯜ ꯑꯗꯨ ꯑꯗꯨ ꯐꯪꯒ ꯅꯤꯄꯥꯜꯗ ꯈꯔ ꯅꯤꯄꯥꯟꯗꯨꯕꯨ ꯈꯔ ꯒ ꯐꯪꯉꯗꯤ ꯑꯣꯏꯔꯕꯅꯤꯅ ꯆꯍꯤ ꯃꯉꯥ
ꯇꯨꯌꯦꯞ ꯇꯨꯌꯦꯞ ꯕꯤ ꯐꯪꯉꯗꯤ ꯅꯤꯄꯥꯥꯟ ꯑꯣꯏꯗꯣꯏꯕ
ꯐꯪꯉꯗꯤꯅꯦ ꯆꯍꯤꯗꯣ ꯆꯍꯤ ꯃꯉꯥꯃꯨꯛꯇꯤ ꯄꯤꯅꯩꯌꯦꯗꯥꯏꯅꯦ ꯅꯣꯏ ꯏꯁꯇꯥꯏꯄꯦꯟꯗꯣ
ꯑ
ꯆꯍꯤ ꯃꯉꯥ ꯆꯪꯒꯦ ꯆꯪꯖꯁꯅꯨ ꯇꯞ ꯇꯞꯅꯅꯦ ꯑꯥ ꯑꯗꯨꯅꯤ ꯇꯞ ꯇꯞꯅ ꯇꯧ ꯇꯧꯗꯣꯏꯔ ꯅꯣꯏ ꯆꯍꯤꯁꯨ ꯑꯗꯨꯝ ꯌꯥꯔꯤ
ꯀꯣꯂꯦꯖ ꯀꯣꯂꯦꯖ ꯂꯧꯈꯠꯅꯤ ꯍꯥꯏꯕꯁꯨ ꯂꯩꯇꯦ
ꯑꯗꯨꯅꯦ ꯍꯥꯏꯁꯦ ꯃꯔꯨꯞ ꯑꯃ ꯌꯥꯎꯔ ꯆꯍꯤ ꯃꯉꯥꯒꯤ ꯃꯅꯨꯡꯗ ꯂꯣꯏꯁꯤꯟꯕ ꯌꯥ
ꯑꯗꯨꯅꯦ
ꯐꯩꯌꯦꯕ ꯑꯗꯨꯅꯦ ꯍꯥꯏꯁꯦ
ꯀꯣꯂꯦꯖ ꯂꯧꯈꯠꯄꯩ ꯑꯁꯥꯁꯨ ꯎꯗꯦ
ꯑꯧ ꯅꯣꯏꯒꯤꯗꯨꯖꯨ
ꯍꯥꯥ
ꯅꫭꯏꯒꯤꯗꯨꯁꯨ ꯂꯧꯈꯠ
ꯑꯈꯣꯏꯁꯨꯨ ꯀꯩꯝ ꯂꯧꯈꯠꯄꯩ ꯑꯁꯥ ꯂꯩꯇꯦꯗ
ꯑꯁ ꯑꯗꯨꯅꯦ ꯃꯊꯥ ꯁꯥꯏꯁꯦ ꯑꯁꯤꯨꯃꯁꯨ ꯀꯃꯥꯏꯅ ꯇꯧꯗꯣꯏꯅꯣ ꯈꯪꯗꯦ
ꯈꯔ ꯅ ꯀꯣꯏꯆꯦꯟ ꯆꯦꯟꯅꯩ ꯇꯥꯏ ꯀꯣꯂꯦꯖ ꯈꯔꯅ ꯀꯣꯏꯆꯦꯟ ꯆꯦꯟꯅꯩ ꯇꯥꯏ
ꯀꯔꯤ ꯅꯍꯥꯟ ꯃꯣ ꯍꯥꯏꯅꯕꯗ ꯀꯨꯝꯕꯤ ꯀꯣꯂꯦꯖ ꯍꯥꯏꯕ꯭ꯔ ꯀꯩꯅꯣ
ꯄ꯭ꯔꯚꯥꯄꯇꯤ ꯍꯣꯏꯗꯤ ꯈꯦꯝꯆꯥꯟꯒ ꯂꯩ ꯑꯣꯛꯈ꯭ꯔꯦ ꯍꯥꯏ
ꯏꯁ ꯏꯃꯥꯏ ꯅꯪꯒꯤꯅ ꯃꯅꯤ ꯅꯠꯇ꯭ꯔꯣ
ꯑꯩꯅ ꯃꯅꯤꯅꯤ
ꯃꯅꯤ ꯑꯣꯏꯅ ꯑꯗꯨꯝ ꯂꯩꯗꯧꯔꯕꯒꯨꯝ ꯇꯧꯔꯦ
ꯃꯅꯤꯁꯦ ꯑꯩꯅ ꯈꯪꯉꯛꯄꯗ ꯑꯗꯨꯝ ꯂꯩꯔꯝꯃꯦ ꯑꯗꯣ ꯑꯩꯅ ꯈꯪꯉꯛꯄꯗ ꯂꯩꯔ ꯀꯨꯏꯗꯤ ꯀꯨꯏꯔꯕꯅꯤꯍꯦ
ꯀꯨꯏꯔꯕꯅꯦ
ꯀꯨꯏꯔꯕꯅꯦꯗꯤ ꯑꯩꯈꯣꯏ ꯁꯤꯗꯩ ꯃꯃꯥꯡꯗꯒꯤ ꯑꯣꯖꯥ ꯑꯃ ꯂꯩꯌꯦ ꯃꯥꯗꯣ ꯑꯣꯏꯔꯛ ꯑꯩ ꯈꯪꯍꯧꯋꯦꯕ ꯑꯩꯈꯣꯏ ꯍꯦꯛ ꯆꯪꯉꯄꯒꯤ ꯕꯤꯜꯗꯤꯡ ꯑꯋꯥꯡꯕ ꯑꯃ ꯂꯩꯔꯝꯅꯤꯕ ꯔꯣꯕꯤꯅꯥ ꯈꯪꯕ꯭ꯔꯥ
ꯑꯥ
ꯑꯗꯨꯒꯤ ꯏꯃꯨꯡꯒ ꯁꯥꯒꯠꯂꯤꯕ ꯅꯨꯄꯥꯗꯣ ꯑꯗꯨ ꯑꯗꯨ ꯑꯗꯨꯗꯣ ꯃꯅꯤꯗ ꯑꯣꯏꯔꯝꯕꯅꯦꯕ ꯀꯨꯏ ꯌꯥ ꯑꯣꯖꯥꯅꯤꯍꯦ ꯃꯣꯏ ꯔꯤꯒꯨꯂꯔ ꯇꯥꯗꯗꯅ ꯑꯥ ꯍꯥꯌꯔ ꯁꯦꯀꯦꯟꯗꯔꯤꯒꯤ ꯀꯧꯕꯗ ꯌꯥꯎꯈ꯭ꯔꯤꯅꯦꯕ ꯀꯟꯇ꯭ꯔꯦꯛꯇ ꯇꯧꯔꯒ ꯑꯗꯨꯒ ꯀꯣꯟꯅ ꯔꯤꯒꯨꯂꯔ ꯇꯥꯈꯤꯕꯅꯦꯕ ꯑꯗꯩꯩ ꯃꯇꯨꯗꯨꯁꯨ ꯑꯣꯖꯥ ꯑꯣꯏꯌꯦꯕ ꯑꯗꯨ ꯑꯣꯖꯥ
ꯀꯣꯂꯦꯖꯁꯤꯗ ꯂꯧꯈꯠꯂꯗꯤꯀꯣ ꯅꯨꯡꯉꯥꯏꯅꯤꯉꯣ
ꯏꯁ ꯀꯩ ꯋꯥꯅꯣꯅꯦ ꯏꯕꯦꯝꯃ ꯅꯣꯏ ꯂꯧꯈꯠꯂꯗꯤ ꯇꯣꯂꯣꯞꯇꯣ ꯑꯥ ꯌꯧꯅ ꯀꯥꯞꯇꯣꯏꯅꯤꯅꯦ
ꯑꯗꯨꯅꯦ ꯋꯥꯕꯒꯁꯦ ꯐꯗꯧ ꯃꯥꯜꯂꯦ ꯏꯆꯦ
ꯏ ꯀꯩꯗꯧ ꯐꯠꯇꯅꯤꯒꯦꯅꯦ ꯑꯗꯣ ꯔꯤꯒꯨꯂꯔ ꯑꯣꯏꯅ ꯆꯪꯉꯗꯤ ꯅꯣꯏꯒꯤꯁꯦ ꯗꯥꯏꯔꯦꯛ ꯔꯤꯒꯨꯂꯔ ꯀꯧꯔꯒ ꯆꯪꯕ ꯊꯕꯛꯇꯣ ꯑꯣꯏꯔꯗꯤ ꯄꯩꯁꯥꯁꯦ ꯑꯥ
ꯗꯕꯥꯅ ꯍꯥꯏꯅꯦ ꯔꯦꯒꯨꯂꯔ ꯅꯠꯇꯕꯩ
ꯑꯗꯨ ꯅꯠꯇꯕꯒꯤꯅꯤꯅ ꯉꯁꯥꯏꯒꯤ ꯑꯗꯣ ꯂꯧꯈꯠꯂꯗꯤ ꯔꯤꯒꯨꯂꯔ ꯑꯣꯏꯗꯣꯏꯅꯦꯕ ꯑꯗꯨꯗ ꯅꯣꯏꯅ ꯆꯪꯕ ꯃꯇꯝꯗꯨꯗ ꯗꯥꯏꯔꯦꯛ ꯅꯪ ꯍꯌꯦꯡꯒꯤ ꯇꯥꯕꯥ ꯄꯩꯁꯥ ꯄꯤꯔꯣꯏꯗ꯭ꯔꯣ?
ꯄꯤꯔꯣꯏ ꯑꯣ ꯈꯥꯏꯒꯠꯅꯕ ꯀꯣꯂꯦꯖꯁꯦ ꯂꯧꯠ ꯄꯩꯒꯤꯗꯤ ꯈꯗ ꯍꯥꯏꯅꯒꯅꯤ ꯀꯣ꯫ ꯑꯗꯨꯒꯤꯗꯤ ꯑ ꯑꯇꯩꯗꯤ ꯅꯪ ꯂꯧꯈꯠꯄꯩꯗꯣ ꯄꯩꯁꯥ ꯈꯔ
ꯑꯗ ꯊꯑꯣꯏꯅꯅꯦ ꯔꯤꯒꯨꯂꯔ ꯀꯧꯕ ꯀꯣꯂꯦꯖꯀꯤ ꯑꯣꯖꯥ ꯀꯧꯕ ꯀꯥꯟꯅꯗꯤ ꯄꯥ ꯂꯥꯛ ꯌꯥꯡꯈꯩ - ꯍꯨꯝꯐꯨ ꯄꯤꯅꯔꯝꯃꯣꯏꯗꯔꯣ?
ꯑꯗꯨꯅꯦ ꯍꯥꯏꯁꯦ ꯀꯥꯏꯒꯤ ꯄꯨꯊꯣꯛꯇꯣꯏꯅꯣ ꯍꯥꯏꯕ?
ꯎꯝ ꯑꯗꯨ ꯉꯝꯃꯔꯣꯏ ꯈꯪꯕꯩꯅꯦ ꯑꯩꯈꯣꯏꯅ ꯂꯥꯛ ꯇꯔꯥ ꯑꯗꯨꯋꯥꯏꯗ ꯑꯗꯨꯝ ꯇꯧꯍꯧꯔꯤꯁꯦ꯫
ꯌꯥꯔꯦꯕꯦꯝ ꯔꯤꯒꯨꯂꯔ ꯃꯥꯏ ꯇꯥꯖꯔꯛ ꯑꯥ ꯀꯩ
ꯈꯔ ꯉꯥꯏꯔꯒ ꯆꯍꯤ ꯃꯉꯥꯃꯨꯛꯀꯤ ꯃꯅꯨꯡꯗꯗꯤ ꯑꯗꯨꯝ ꯂꯧꯈꯠꯂꯅꯤꯗ ꯅꯥ ꯀꯨꯏꯁꯨ - ꯀꯨꯏꯅ ꯊꯝꯃꯔꯣꯏꯕ ꯀꯣꯂꯦꯖ ꯁꯦ꯫
ꯊꯝꯃꯣ ꯑꯗꯣ ꯂꯧꯈꯠꯂꯒꯁꯨ ꯅꯣꯏꯅ ꯖꯣꯏꯅꯤꯡ ꯇꯧꯈꯤꯕ ꯗꯦꯠꯇꯨꯗꯒꯤ ꯍꯌꯦꯡ ꯀꯩꯅꯣ ꯄꯥꯗꯣꯏꯅꯤ ꯄꯩꯁꯥ꯫ ꯄꯥꯗꯣꯏꯅꯤ ꯑꯦꯔꯤꯌꯔ ꯐꯪꯗꯣꯏꯅꯤ ꯅꯠꯇ꯭ꯔꯥ ꯃꯥꯡꯖꯅꯤꯡꯉꯥꯏꯗꯤ ꯀꯩꯁꯨ ꯑꯣꯏꯗꯦ ꯍꯥꯏꯕ꯫ ꯆꯍꯤ ꯇꯔꯥꯗꯪ ꯊꯕꯛ ꯇꯧꯔ ꯁꯨꯨ ꯑꯩ ꯍꯥꯏꯁꯦ꯫
ꯎꯝ꯫
ꯇꯧꯔꯁꯨ ꯍꯥ? ꯇꯔꯦ ꯑꯃ ꯃꯥꯥꯡꯒꯔꯦ ꯫ ꯍꯂꯖꯨ ꯈꯔꯥ ꯑꯗꯨꯒꯤ ꯄꯩꯁꯥꯗꯨ ꯐꯪꯗꯣꯏꯅꯤꯗꯅ꯫
ꯃꯥꯅꯦ ꯍꯥꯏꯗꯤ ꯔꯤꯒꯨꯂꯔꯗꯪ ꯑꯩꯈꯣꯏꯅ ꯆꯪꯈꯤꯕꯗꯣ ꯇꯥꯏꯃꯤꯡꯗꯨꯗ ꯄꯩꯁꯥꯗꯣ ꯍꯦꯟꯒꯠꯀꯗꯕꯒꯤꯗꯤ ꯑꯗꯨ ꯄꯥꯕꯤꯔ ꯄꯤꯔꯛꯀꯗꯣꯏꯅꯦꯕ꯫ ꯍꯦꯛ ꯆꯥꯕ ꯍꯧꯕꯗ ꯂꯥꯛꯍꯦꯜꯂꯅꯤꯁꯦ꯫
ꯍꯦꯟꯗꯗꯤ ꯀꯩꯅꯣ ꯍꯦ
ꯎꯝ ꯑꯗꯨꯒꯤ ꯑꯁꯥꯗꯅꯤ ꯏꯆꯦ ꯍꯤꯡꯉꯁꯦ ꯋꯥꯔꯖꯨ ꯋꯥꯅꯥ꯫
ꯑꯗꯩꯗꯤ ꯍꯌꯦꯡ ꯃꯤ ꯀꯧ
ꯑꯝꯇꯕꯨ ꯈꯨꯝꯃꯔꯣꯏꯒꯦ ꯇꯧꯕꯅꯦ ꯏꯆꯦ ꯑꯗꯨꯝ ꯈꯨꯃꯍꯜ ꯂꯩꯔꯦ꯫
ꯑꯗꯩ ꯅꯣꯏꯒꯤ ꯊꯥꯟꯅꯕꯁꯤꯗ ꯅꯣꯏ ꯅꯃꯥꯟꯅꯕꯒꯤ ꯀꯅꯣꯗꯨ ꯅꯥꯍꯥꯟ ꯇꯝ ꯄꯥꯛꯂꯕ꯭ꯔꯥ
ꯑ
ꯇꯝꯄꯥꯛꯁꯨ ꯂꯥꯛꯑꯝꯃꯦꯕꯀꯣ ꯑꯩꯈꯣꯏꯗ ꯈꯣꯏꯃꯥ ꯅꯥꯕ ꯍꯪꯕꯅꯤ ꯀꯥꯏꯅ ꯂꯥꯛꯑꯝꯃꯦꯕꯀꯣ
ꯇꯝꯄꯥꯛꯂꯣ ꯇꯥꯢꯕꯪꯂꯣ
ꯇꯝꯄꯥꯛ ꯇꯝꯄꯥꯛ ꯃꯤ ꯈꯔ ꯃꯁꯥ ꯆꯥꯎꯕꯗꯣ ꯑꯗꯨ ꯑꯗꯨ ꯂꯥꯛꯑꯝꯃꯦ ꯑꯗꯨꯒ ꯃꯥꯏꯁꯨ ꯅꯝ ꯅꯝꯗꯣꯏ ꯏ ꯃꯥꯜꯂꯦ ꯈꯪꯗꯦ ꯀꯥꯏ ꯀꯥꯏꯅ ꯑꯥꯠꯇ ꯀꯩ ꯀꯣꯂꯦꯖꯅꯥꯏ ꯑꯗꯨ ꯇꯧꯍꯧꯔꯁꯤꯔ ꯌꯥꯝ ꯇꯧꯕꯅꯤ ꯃꯥꯥꯏꯗꯤ ꯅꯝ ꯇꯧꯗ꯭ꯔꯤ ꯃꯥꯂꯦꯅꯦ
ꯑꯣ ꯑꯗꯨ ꯊꯤꯕ ꯍꯧꯔꯕꯅꯤ
ꯑꯥ ꯑꯦꯗꯦꯠꯇꯥ
ꯎꯝ
ꯀꯔꯤ ꯍꯥꯏꯕ ꯀꯨꯝꯕꯤ ꯀꯣꯂꯦꯖꯇ ꯍꯥꯏꯕ꯭ꯔ ꯀꯩꯅꯣꯝ ꯍꯥꯏ ꯀꯨꯝꯕꯤꯒꯤꯗ ꯂꯩꯕ ꯀꯣꯂꯦꯖ
ꯑꯥ ꯀꯨꯝꯕꯤ ꯀꯣꯂꯦꯖꯀꯤ ꯌꯥꯁꯟꯅꯅꯕꯒꯗꯤ ꯌꯥꯝ ꯇꯧꯔꯦ ꯈꯣꯠꯂꯦꯒꯗꯤ ꯍꯥꯏꯕꯅꯤ ꯃꯣꯏꯁꯨ ꯃꯔꯩꯗꯤ ꯌꯦꯠꯅꯈꯤꯕꯅꯦꯕ
ꯇꯧꯔꯤꯃꯥꯅꯦ ꯃꯃꯣꯏꯗꯨꯁꯨ
ꯎꯝ
ꯈꯪꯗꯦ ꯢꯕꯦꯝꯃ ꯅꯣꯏ ꯃꯌꯥꯝꯒꯤꯁꯦ ꯑꯦꯗꯦꯠꯇ ꯑꯣꯏꯔꯁꯦ ꯑꯃꯃꯝ ꯁꯠ ꯁꯠ ꯁꯠ
ꯄꯨꯍꯧꯕꯅ ꯐꯩ ꯄꯤ ꯑꯩꯆ ꯗꯤ ꯂꯣꯏꯔꯒ ꯀꯔꯤꯅꯣꯁꯦ ꯇꯧꯗꯣꯏꯁꯤꯕꯣ
ꯀꯩꯗꯧꯗꯣꯏꯅꯣ ꯑꯗꯨꯅꯦ ꯍꯥꯏꯁꯦ ꯅꯠꯇ꯭ꯔꯥ ꯑ ꯃꯤꯅꯗꯤ ꯑꯁ ꯄꯦ ꯑꯩꯆ ꯗꯤ ꯂꯣꯏꯔꯦ ꯍꯥꯏ ꯄꯦ ꯑꯩꯆ ꯗꯤ ꯂꯣꯏꯔ ꯅꯦ ꯅꯣꯏ ꯇꯧꯗꯣꯏꯗ ꯊꯕꯛ ꯃꯆꯥ ꯃꯁꯨ ꯑꯥ ꯏꯁꯇꯥꯐ ꯉꯔꯥꯡꯗꯤ ꯇꯧꯅꯤꯡꯉꯔꯣꯏ
ꯑꯣꯖꯥ ꯑꯣꯏꯅꯤꯡꯕꯅꯤ ꯑꯣꯖꯥꯒꯤ ꯄꯩꯁꯥꯗꯨ ꯂꯨꯄꯥ ꯀꯌꯥꯅꯣ
ꯑꯗꯨꯅꯦ ꯎꯅꯁꯤ ꯑꯩꯈꯣꯏꯕꯨꯗꯤ ꯄꯤ ꯑꯩꯆ ꯗꯤ ꯆꯔꯥꯡ ꯇꯧꯗꯕꯅꯤꯅ ꯑꯗꯨꯕ ꯊꯣꯏꯗꯣꯛꯅ ꯈꯜꯂꯨꯗꯦꯕ ꯑꯗꯣ ꯅꯣꯏꯗꯤ ꯑꯥ ꯌꯧ ꯇꯝꯁꯤꯜꯂꯕꯅꯤꯅ ꯂꯥꯏꯟꯗꯨꯗ ꯑꯃꯨꯛ ꯀꯣꯛꯀꯥ ꯌꯧꯅ ꯇꯝꯈ꯭ꯔꯕꯅꯤ ꯂꯥꯏꯟꯗꯨꯗ ꯀꯩꯅꯣꯝꯃ ꯇꯧꯍꯧꯗ꯭ꯔꯒꯗꯤ ꯁꯥꯏꯠꯀꯤ ꯍꯥꯏꯗꯣ ꯀꯩꯁꯨ ꯇꯧꯅꯤꯡꯉꯔꯣꯏ ꯍꯥꯏꯕ
ꯇꯧꯅꯤꯡꯗ꯭ꯔꯦ ꯑꯗꯨꯅꯦ ꯑꯗꯨꯅ ꯁꯤꯃ ꯇꯧꯁꯤꯜꯂꯗꯤ ꯉꯥꯏꯅ ꯉꯥꯏꯅ ꯇꯦꯠ ꯇꯦꯠ ꯇꯦꯠ ꯇꯦꯠ ꯇꯦꯠ ꯇꯧꯔꯒ ꯑꯗꯨꯝ ꯌꯥꯏꯗꯅ
ꯑꯗꯤ ꯀ꯭ꯂꯥꯁ ꯆꯥ ꯃꯆꯥꯝꯃ ꯁꯨꯕꯤꯁꯨ ꯀꯩꯁꯨ ꯅꯣꯏ ꯇꯧꯅꯤꯡꯉꯔꯣꯏ ꯍꯥꯏꯕ ꯍꯥꯏꯌꯔ ꯇꯧꯈ꯭ꯔꯕꯅꯤꯅ ꯑꯗꯨꯕꯨ ꯀꯩꯁꯨꯝ ꯈꯪ ꯅꯥꯏꯅ ꯅꯥꯏꯅ ꯑꯗꯨꯝ ꯈꯪꯖ ꯈꯪꯍꯧꯗꯕꯅꯤ ꯅꯣꯏ ꯆꯍꯤ ꯑꯅꯤ ꯑꯅꯤ ꯁꯨꯖꯜꯂꯛ ꯑꯝꯗ꯭ꯔꫭ ꯕꯅꯤꯅꯦ ꯑꯦ ꯍꯧꯖꯤꯛ ꯇꯧꯏꯖꯦ
ꯎꯝ ꯍꯦ ꯑꯅꯤ ꯒ ꯁꯨꯗ꯭ꯔꯤ ꯑꯃ
ꯑꯅꯤ ꯁꯨꯗ꯭ꯔꯤꯕꫭ
ꯎꯝ
ꯆꯍꯤ ꯅꯤꯄꯥꯜꯃꯨꯛꯇꯤ ꯄꯤ ꯍꯥꯏꯗꯥꯏ ꯃꯇꯝ ꯂꯣꯏꯁꯤꯟꯕꯒꯤ
ꯍꯥꯥ
ꯆꯥꯍꯤ ꯅꯤꯄꯥꯟꯃꯨꯛꯇꯤ ꯄꯤꯌꯦꯗꯥꯏꯅꯦ
ꯑꯥ
ꯑꯗꯨꯗ ꯀꯩꯅꯣꯅꯦ ꯏꯁꯇꯥꯏꯄꯦꯅ ꯆꯍꯤ ꯃꯉꯥ ꯄꯤꯌꯦꯕ
ꯑꯥ
ꯏꯁ ꯅꯣꯏ ꯅꯣꯏ ꯅꯃꯥꯟꯅꯕꯤ ꯕꯤꯗꯔꯅꯤ ꯍꯣꯏꯗꯤ ꯌꯧꯅꯦ ꯆꯍꯤ ꯂꯤꯁꯤꯡ ꯅꯤꯐꯨ ꯅꯤꯐꯨ
ꯅꯤꯐꯨ ꯃꯉꯥ ꯌꯧꯒꯔꯃꯤ ꯏꯆꯦ
ꯑꯥꯎ ꯃꯣꯏꯗꯤ ꯄꯨꯔꯥ ꯇꯣꯂꯣꯞ ꯆꯥꯕꯗꯧꯅ ꯑꯗꯨꯅ ꯃꯣꯏꯗꯤ ꯃꯖꯥ ꯇꯧꯔ ꯀꯣꯏꯗꯅ ꯆꯠꯇꯅ ꯂꯥꯡꯗꯅ ꯂꯩꯊꯣꯛ ꯉꯝꯃꯤꯅꯦ
ꯃꯥꯅꯦ ꯃꯥꯅꯦ
ꯀꯥꯏꯗꯒꯤ
ꯃꯌꯨꯝꯒ ꯁꯥꯒꯠꯍꯧꯔꯤꯗꯣ
ꯑꯥ ꯃꯥꯏ ꯄꯩꯁꯥꯗꫭ ꯌꯥꯎꯔꯝꯒꯅꯤ ꯐꯅꯝ
ꯎꯝ ꯃꯌꯨꯝ ꯁꯥꯈ꯭ꯔꯕꯅꯦ ꯃꯣꯏꯗꯤ
ꯑꯗꯨꯅꯦ
ꯏꯆꯦ ꯑꯩ ꯁꯨꯃꯥꯏ ꯈꯟꯗꯣꯛ ꯑꯦꯗꯥ ꯃꯣꯏꯅ ꯍꯧꯖꯤꯛ ꯅꯨꯡꯉꯥꯏꯕ ꯑꯈꯣꯏꯅ ꯀꯣꯟꯅ ꯅꯨꯡꯉꯥꯏꯗꫭꯏꯕ
ꯃꯥꯅꯤ
ꯅꯠꯇ꯭ꯔꯣ
ꯃꯥ ꯃꯣꯏꯗꯤ ꯃꯥꯗꯤ ꯔꯤꯁꯥꯔꯁ ꯇꯧꯋꯗꫭ ꯃꯥ ꯑꯇꯣꯞꯄ ꯀꯣꯂꯦꯖꯇ ꯀꯔꯤꯝ ꯀꯔꯤꯝ ꯄꯨꯕ ꯈꯣꯠꯄ ꯇꯧꯗ꯭ꯔꯣ ꯕꯤꯗꯔꯅꯤ ꯍꫭꯏꯗꯤ ꯄꯨꯗꯦꯕꯥ
ꯎꯝ
ꯑꯣ ꯑꯗꯨꯗꯤ ꯃꯣꯏ ꯄꯩꯁꯥ ꯐꯪꯉꯒ ꯍꯌꯦꯡ ꯄꯩꯁꯥ ꯇꯨꯡꯖꯟꯕ ꯈꯔ ꯇꯧꯔꯒ ꯅꯝꯕ ꯈꯣꯠꯄꯒꯤ ꯑꯗꯨꯝꯕꯗꯒ ꯇꯧꯔꯝꯒꯗ꯭ꯔꯗꯤ ꯄ꯭ꯂꯥꯟ ꯇꯧꯔꯝꯒꯗ꯭ꯔꯗꯤ ꯈꯪꯗ꯭ꯔꯦꯅꯦ
ꯑꯥ ꯑꯥ ꯑꯥ ꯑꯗꯨꯃꯥꯏꯅ ꯇꯧꯔꯝꯃꯅꯤ ꯃꯣꯏꯗꯤ ꯑꯥ ꯃꯣꯏꯖꯨ ꯍꯩꯕꯅꯦ ꯍꯧꯖꯤꯛꯀꯤ ꯄꯩꯁꯥꯥꯁꯦ ꯃꯣꯏꯖꯨ ꯑꯃꯨꯛ ꯅꯝꯅꯕ ꯍꯣꯠꯅꯕꯗ ꯇꯨꯡꯖꯟꯕꯗ ꯐꯅꯝꯃꯨꯛꯀ ꯆꯪꯗꫭꯏꯅꯦ ꯃꯣꯏꯖꯨ ꯑꯃꯨꯛ ꯃꯣꯏ ꯖꯤ ꯑ꯭ꯔ ꯑꯦꯐ ꯄꯩꯁꯥꯁꯦ ꯄꯨꯂꯞꯅ ꯂꯨꯄꯥ ꯂꯥꯛ ꯀꯨꯟ ꯃꯉꯥꯔ ꯀꯩꯅꯣꯝ ꯐꯪꯕꯅꯦꯕ ꯀꯨꯟ ꯃꯉꯥ ꯀꯨꯟ ꯇꯔꯨꯛ ꯑꯗꯨꯋꯥꯏꯃꯨꯛ
ꯆꯍꯤ ꯃꯉꯥꯒꯤ
ꯑꯥ
ꯑꯗꯣ ꯃꯣꯏ ꯖꯤꯌꯥꯔꯦꯞ ꯐꯪꯒꯤꯕ ꯀꯥꯡꯕꯨꯁꯤꯡꯁꯤꯗꯤ ꯆꯍꯤ ꯃꯉꯥꯗꯤ ꯗꯨꯝ ꯆꯪꯍꯜꯂꯝꯃꯅꯤ ꯏꯕꯦꯝꯃ ꯔꯤꯁꯁ
ꯆꯪꯍꯜꯂꯤꯅꯤ ꯊꯣꯏꯅꯀꯤ ꯉꯥꯏꯔꯤꯅꯦ ꯃꯣꯏꯗꯤ
ꯅꯠꯇ꯭ꯔ
ꯎꯝ
ꯊꯨꯅ ꯀꯩꯁꯨ ꯂꯣꯏꯁꯟꯕꯒ ꯄꯥꯝꯃꯝꯃꯣꯏꯕ ꯇꯣꯂꯣꯞ ꯆꯥ ꯉꯥꯏ ꯂꯩꯕ ꯆꯍꯤ ꯃꯉꯥ ꯂꯤꯁꯤꯡ ꯅꯤꯐꯨ ꯌꯥꯡꯈꯩ ꯅꯤꯐꯨ ꯌꯥꯡꯈꯩ ꯐꯪꯂꯩꯔꯒꯕꯨ
ꯃꯥꯅꯦ ꯃꯥꯅꯦ ꯆꯍꯤ ꯃꯉꯥꯡꯉꯏꯔꯤꯅꯦ ꯃꯣꯏꯗꯤ
ꯑꯗꯨꯅꯦ ꯀꯥꯔ ꯇꯣꯒꯦ ꯌꯥꯔꯦ ꯑꯁ ꯆꯝ ꯌꯥꯔꯦꯗ
ꯌꯥꯔꯦꯗ
ꯔꯦꯞꯁꯦ ꯗꯤꯞ ꯄꯥꯃꯦꯟ ꯑꯃꯒꯤ ꯁꯞꯖꯦꯛ ꯑꯃꯒꯤ ꯅꯣꯏꯅ ꯑꯃꯃꯝꯃꯝ ꯈꯛꯇꯅꯦꯌꯦ ꯑꯈꯣꯏ ꯊꯣꯏꯅ ꯍꯥꯏꯕ ꯈꯜꯂꯤꯖꯦ
ꯑꯥ
ꯑꯗꯨꯗꯤ ꯆꯍꯤꯝꯗ ꯑꯃꯈꯠ ꯇꯪ ꯑꯣꯏꯇꯥꯗꯤ
ꯆꯍꯤꯝꯗꯅꯠꯇꯦ ꯊꯥ ꯇꯔꯨꯛ ꯇꯔꯨꯛ
ꯊꯥ ꯇꯔꯨꯛ ꯇꯔꯨꯛ ꯈꯨꯗꯤꯡꯗꯥ ꯑꯃꯃꯝ ꯈꯠ ꯇ ꯑꯣꯏꯇꯥꯗꯤ ꯖꯤꯌꯥꯔꯦꯞ ꯐꯪꯉꯤꯕ ꯃꯤꯖꯤꯗꯤ ꯅꯣꯏ ꯇꯔꯥ ꯀꯨꯟꯃꯨꯛ ꯀꯨꯟꯊ꯭ꯔꯥꯃꯨꯛ ꯆꯥꯝꯃꯨꯛ ꯊꯥꯔꯦ ꯈꯜꯂꯣ ꯑꯃꯈꯇꯪ ꯈꯝ ꯇꯅꯤꯅꯦ ꯐꯪꯗꯣꯏꯖꯦ ꯏꯁ ꯌꯥꯝ ꯇꯥꯡꯕꯩ ꯋꯥꯔꯤꯅꯤ ꯑꯗꯨ
ꯍꯨꯔꯥꯟꯕ ꯃꯌꯥꯝ ꯂꯩꯔꯦ ꯏꯆꯦ
ꯎꯝ ꯑꯗꯣ ꯅꯣꯏꯅ ꯊꯥꯍꯧ ꯌꯥꯗ ꯅꯪꯒꯤꯖꯨ ꯑꯃꯨꯛ ꯊꯥꯗ꯭ꯔꯤꯕꯣ ꯖꯤꯌꯥꯔꯦꯞ
ꯊꯥꯔꯦ ꯅꯦꯠ ꯐꯥꯎ ꯆꯦ ꯑꯩꯈꯣꯏ ꯅꯦꯠ ꯐꯥꯎꯗꯨꯗꯤ ꯅꯦꯠꯇꯒꯤ ꯃꯥ ꯅꯦꯇꯩ ꯃꯥꯛ ꯑꯋꯥꯡꯕꯅꯦ ꯖꯦꯌꯥꯔꯦꯞ ꯍꯥꯏꯗꯤ
ꯑꯗꯣ ꯑꯃꯨꯛ ꯊꯥꯔꯣꯏꯗ꯭ꯔꯣ ꯍꯟꯇ ꯖꯦꯌꯥꯔꯦꯞ ꯐꯥꯎꯅꯕ
ꯃꯥꯕꯨꯗꯤ ꯊꯥꯖꯩ ꯇꯥꯡ ꯀꯨꯟꯗ ꯍꯥꯏꯕꯔ꯭ ꯀꯩꯅꯣꯝ ꯑꯦꯛꯖꯥꯝꯅꯦ ꯍꯥꯏꯕꯔ꯭ ꯀꯩꯅꯣꯝ ꯍꯥꯏꯅꯦ ꯅꯪ ꯀꯩꯅꯣ ꯀꯥꯡꯈꯟ ꯊꯥꯔꯤꯗꯨꯅ ꯑꯣ
ꯑꯈꯣꯏ ꯑꯩ ꯔꯥꯕꯤꯅꯥ ꯑꯩ ꯑꯃꯨꯛ ꯊꯝꯃꯒꯦꯀꯣ
ꯍꯣꯏ ꯍꯣꯏ ꯍꯣꯏ
ꯊꯝꯃꯣ ꯊꯝꯃꯣ ꯎꯝ
ꯎ